ꯍꯜꯂꯣ ꯆꯦ ꯇꯥꯔꯕꯣ ꯎꯝ ꯆꯦꯒꯤ ꯁꯤꯒ ꯇ꯭ꯋꯦꯟꯇꯤ ꯁꯨꯗꯣꯏꯔꯥ
ꯎꯝ ꯑꯥ ꯑꯃ ꯍꯣꯏ ꯍꯧꯖꯤꯛ ꯁꯤꯐꯇꯤꯒ ꯁꯨꯗꯧ ꯃꯥꯜꯂꯦ
ꯎꯝ ꯑꯩ ꯇ꯭ꯋꯦꯟꯇꯤ ꯁꯨꯈ꯭ꯔꯦ
ꯑꯣ ꯏꯁ ꯐꯔꯦ ꯅꯪ ꯊꯖ ꯊꯥꯒꯠꯈ꯭ꯔꯕ
ꯎꯝꯎꯝ ꯁꯃꯤꯠ ꯇꯧꯒ꯭ꯔꯦꯗꯣ ꯃꯈꯥ ꯊꯣꯛꯂꯛꯇꯦ
ꯑꯦ ꯀꯩꯅꯣ ꯇꯧꯅꯤꯌꯦ ꯑ ꯌꯦꯡꯁꯦ ꯉꯥꯏꯈꯣ ꯍꯣꯔꯦꯟ ꯂꯣꯏꯔꯒꯅꯦ ꯑꯃꯨꯛꯃꯨꯛ ꯆꯦꯛ ꯇꯧ ꯊꯣꯛꯂꯛ ꯊꯣꯛꯂꯛꯇꯕꯅꯤ ꯑꯃꯥꯏ ꯈꯪꯗꯦꯗ ꯑꯩꯁꯨ ꯐꯖꯅ
ꯑꯍ ꯑꯍ ꯑꯩ ꯊꯣꯛꯂꯛꯇ꯭ꯔꯁꯨ ꯌꯥꯏꯔꯦ ꯑꯩꯅ ꯐꯪꯉꯕꯗ ꯃꯤ ꯐꯤ ꯇꯤꯟꯃꯨꯛꯀꯤꯗꯤ ꯐꯪꯗꯕ ꯃꯥꯂꯦ
ꯎꯝ ꯑꯁ ꯑꯗꯣ ꯌꯥꯏꯗ ꯀꯩꯁꯨ ꯀꯥꯏꯗꯦꯗ
ꯁꯤ ꯌꯥꯔꯦꯗ ꯋꯥꯔꯤ ꯋꯥꯊꯤ ꯈꯔ ꯉꯥꯡꯅꯕꯁꯤꯗ ꯐꯪꯕꯁꯤꯕꯨ ꯐꯪꯃꯟꯈ꯭ꯔꯦ ꯍꯣꯏ ꯎꯝ ꯑꯩꯁꯨ ꯑꯣ ꯍꯟꯇꯛ ꯑꯩꯈꯣꯏꯒꯤ ꯃꯦꯠꯁ ꯇꯨꯔꯗ ꯄꯤꯛꯅꯤꯛ ꯆꯠꯇꯧꯔꯦꯕ ꯑꯗꯨꯒꯤ ꯄꯩꯁꯥ ꯈꯥꯏꯕ ꯒꯨꯝꯕ ꯑꯗꯨꯒꯤ ꯄꯩꯁꯥ ꯑꯣꯏꯌꯦ ꯈꯜꯂꯤꯅꯦ
ꯐꯩꯌꯦ ꯐꯩꯌꯦ ꯌꯥꯝ ꯐꯩ ꯑꯩꯗꯤꯅꯦ ꯂꯨꯄꯥ ꯆꯥꯝꯃꯔꯤꯔꯒ ꯅꯍꯥꯟ ꯐꯪꯕꯗꯣ ꯑꯩꯈꯣꯏ ꯑꯩꯈꯣꯏ ꯍꯨꯏ ꯑꯅꯤ ꯂꯩꯗꯅ ꯑꯗꯩ ꯑꯆꯥꯄꯣꯠ ꯂꯩꯕꯤꯔꯦ ꯃꯕꯥꯅꯤꯒꯤ ꯑꯣꯏꯅ
ꯎꯝ ꯎꯝ ꯑꯃ ꯍꯨ ꯍꯨ ꯍꯨ ꯃꯃꯤꯡ ꯀꯩꯕ ꯑꯃꯨꯕꯗꯣ
ꯀꯣ ꯍꯥꯏꯕ ꯑꯃꯨꯕꯗꯨꯅ ꯑꯥ
ꯑꯆꯧꯕ ꯗꯨꯗꯤ
ꯑꯆꯧꯕꯗꯨꯅ ꯇꯣꯇꯣ ꯑꯆꯧꯕꯗꯨꯅꯦ ꯑꯇꯣꯝꯕꯗꯤ ꯑꯗꯨꯒ ꯃꯈꯣꯡ ꯅꯦꯝꯕꯗꯨꯅ ꯑꯍ
ꯑꯣ ꯍꯣ ꯍꯣ ꯃꯁꯛꯇ ꯃꯥꯟꯗꯕꯗꯣ
ꯃꯈꯣꯡꯅꯦꯝꯃ ꯂꯩꯍꯧꯕ
ꯑꯨꯝ
ꯍꯟꯕꯗꯤ ꯃꯥꯅ ꯍꯜꯂꯤꯅꯦꯕ
ꯃꯥꯔꯀꯣꯗꯤ ꯈꯪꯅꯗꯕ ꯂꯩꯇꯦ ꯃꯥꯗꯤ ꯍꯤ ꯍꯤ
ꯃꯥꯅꯦ ꯑꯁ ꯃꯥꯗꯤ ꯃꯤꯅ ꯍꯥꯏꯗꯤ ꯂꯩꯁꯥꯕꯤ ꯎꯨ ꯌꯥꯗꯕꯅꯦꯕ ꯍꯔꯥꯎꯕꯅꯦꯕ ꯌꯥꯝꯅ ꯑꯗꯨꯒ ꯑꯉꯥꯡꯕꯖꯦ ꯑꯗꯨꯗꯤ ꯑꯁ ꯂꯩꯁꯕꯤꯗꯒ ꯆꯪ ꯂꯥꯛꯑꯣ ꯂꯥꯛꯑꯣ ꯀꯧꯔꯨꯕꯁꯦ ꯑꯗꯨ ꯃꯥꯅ ꯑꯗꯨꯝ ꯈꯣꯡꯖꯟꯗꯣꯏꯅꯤ ꯂꯩꯁꯥꯕꯤ
ꯎꯝ ꯃꯥ ꯃꯥꯅ ꯑꯃꯨꯛꯀ ꯈꯣꯡꯒꯜꯂꯒ ꯃꯥꯔ ꯀꯣꯗꯤ ꯃꯥ ꯃꯤ ꯄꯨꯝꯅꯃꯛ ꯋꯥꯡꯗꯕ ꯂꯩꯇꯦ ꯑꯗꯨꯝ ꯑꯩꯅ ꯒꯦꯁꯀꯨꯝꯕ ꯊꯣꯛꯂꯛꯄꯁꯦ ꯑꯗꯨꯝ ꯀꯣꯂꯦꯖꯀꯤ ꯃꯤ ꯑꯣꯏꯗꯤ ꯃꯥꯔꯀꯣ ꯂꯥꯎ ꯂꯥꯎ ꯑꯃ ꯑꯗꯨꯝ ꯍꯨꯏꯗꯒ ꯇꯧꯅꯕꯗꯣ ꯃꯥ ꯈꯪ
ꯑꯗꯨꯝ ꯆꯪꯖꯜꯂꯛꯄꯅꯦ ꯃꯥꯗꯤ ꯃꯃꯩ ꯐꯦ ꯐꯦ ꯀꯥ ꯍꯥꯏꯔꯒ ꯃꯥꯗꯤꯦꯅꯦ ꯊꯥꯏꯅꯅꯦ ꯑꯉꯥꯡ ꯋꯥꯏꯗꯒꯤ ꯁꯨꯝ ꯄꯨꯜꯂꯛꯄ ꯄꯗꯣ ꯑꯗꯨꯅ ꯂꯩ ꯂꯩꯁꯥꯕꯤꯒꯤ ꯀꯩꯅꯣ ꯐꯤꯒ ꯆꯤꯈꯥꯏ ꯂꯩꯔꯝꯃꯤꯅꯤ ꯀꯩꯅꯣ ꯍꯥꯏꯗꯤ ꯂꯩꯁꯥꯕꯤꯗꯨꯅ ꯁꯥꯟꯅꯕꯣꯏ ꯀꯩꯕꯣꯏ ꯇꯧꯔꯒ ꯍꯣ ꯂꯩꯁꯥꯕꯤ ꯍꯔꯥꯎ ꯍꯔꯥꯎ ꯆꯠꯈꯔ꯭ꯤ ꯄꯣꯅꯤ ꯑꯗꯨꯝ ꯀꯩꯝ ꯍꯥꯏꯗꯕꯤ
ꯑꯗꯨ ꯍꯨꯏ ꯌꯥꯗꯕ ꯀꯥꯡꯕꯨꯗꯨ ꯑꯣꯏꯔꯗꯤ ꯁꯥꯎꯅꯤꯡꯗꯣꯏꯅꯦ ꯍꯥꯏꯕꯥ
ꯃꯥꯅꯦ ꯑꯗꯨꯕꯨꯗꯤ ꯀꯩꯅꯣ ꯇꯧꯕ ꯍꯧꯖꯤꯛ ꯂꯩꯁꯥꯕꯤꯁꯤꯒꯤꯅ ꯃꯥꯅ ꯐꯤꯗꯣ ꯄꯥꯏꯔꯒ ꯆꯣꯡꯈꯠ ꯆꯣꯡꯈꯠ ꯁꯥꯟꯅꯍꯟꯕ
ꯎꯝ ꯃꯥ ꯃꯥ ꯇꯧꯖꯕ
ꯑꯗꯒꯤ ꯃꯁꯥꯅ ꯌꯥꯖꯕꯅꯤꯅꯅꯦ
ꯍꯣꯏ
ꯑꯗꯣ ꯍꯧꯖꯤꯛꯇꯤ ꯀꯌꯥꯕꯨ ꯁꯥꯟꯅꯗ꯭ꯔꯦ ꯑꯁ ꯑꯉꯥꯡ ꯑꯣꯏꯔꯤꯉꯩꯗ ꯃꯥꯅ ꯁꯥꯟꯅꯕ ꯄꯥꯝꯕꯁꯦ
ꯆꯍꯤ ꯀꯌꯥꯃꯨꯛ ꯁꯨꯔꯒꯦ ꯍꯋꯥ ꯗꯣ
ꯆꯍꯤ ꯍꯟꯗꯛ ꯑꯅꯤ ꯑꯅꯤ ꯁꯨꯔꯦ
ꯑꯥ
ꯑꯅꯤ ꯁꯨꯗ꯭ꯔꯣꯃꯅꯤ ꯎꯝ ꯁꯨꯕꯗꯤ ꯁꯨꯔꯝꯈꯤꯗꯧ ꯃꯥꯟꯗꯦ ꯑꯅꯤ ꯁꯨꯗꯧꯔꯕ ꯃꯥꯁꯦ ꯑꯦꯄ꯭ꯔꯤꯜ ꯑꯗꯥꯏꯗꯔ ꯀꯩꯅꯣꯝ ꯄꯣꯔꯛꯈꯤꯕꯅꯦꯕ
ꯑꯣꯑꯣ ꯃꯃꯥꯡꯒꯤ ꯋꯥ ꯑꯣꯏꯇꯥꯕ
ꯎꯝ ꯑꯗꯩ ꯇꯣꯇꯣꯁꯤꯅ ꯆꯍꯤ ꯑꯃ ꯑꯃ ꯁꯨꯗ꯭ꯔꯣꯔꯃꯅꯤ ꯃꯅꯥ ꯃꯥꯅꯅꯦ ꯀꯩꯅꯣ ꯍꯦꯛ ꯄꯨꯔꯛꯑꯒ ꯑꯈꯣꯏ ꯑꯥ ꯌꯨꯝꯗꯣ
ꯑꯥ
ꯑꯗꯨꯗ ꯑꯅꯝꯕꯅ ꯊꯝꯒꯤꯕ ꯑꯈꯣꯏ ꯏꯅꯝꯃꯗꯣ ꯍꯣꯏ ꯑꯈꯣꯏꯗꯥꯒ ꯏꯅꯝꯃꯒ ꯂꯩꯔꯝꯃꯦꯕ ꯍꯥꯟꯅ ꯑꯗꯨꯝ ꯑꯗꯨꯒꯤ ꯍꯨꯏ ꯃꯆꯥꯁꯦ ꯃꯥꯅ ꯇꯣꯇꯣꯁꯦ ꯑꯗꯨꯝ ꯄꯨꯔ ꯆꯠꯄ ꯑꯗꯨꯒꯤ ꯂꯩꯁꯕꯤꯈꯩꯁꯦ ꯀꯌꯥ ꯇꯤꯟꯅꯒꯤꯗ꯭ꯔꯦꯕ ꯄꯤꯛꯏꯉꯩꯗ
ꯑꯥ
ꯑꯗꯨꯅ ꯑꯃꯨꯛ ꯂꯥꯛ ꯑꯃꯨꯛ ꯆꯠꯇꯧꯕꯗ ꯃꯥꯁꯦ ꯈꯔ ꯃꯤ ꯄꯥꯏ ꯃꯤꯅ ꯊꯦꯡꯒꯦ ꯈꯔ ꯌꯥꯗꯦ ꯃꯥꯗꯤ
ꯍꯨꯏꯁꯦ ꯑꯗꯨꯝ ꯂꯣꯏꯅꯔꯥ ꯅꯨꯡꯗꯤ ꯅꯨꯡꯁꯤꯕꯅꯦ ꯑꯈꯣꯏꯁꯨ ꯕꯨꯕꯨꯟ ꯑꯃꯥ ꯂꯩꯌꯦ ꯑꯗꯣ ꯃꯥꯗꯣ ꯑꯈꯣꯏꯅ ꯑꯃꯨꯛ ꯑꯈꯣꯢ ꯆꯦꯖꯨ ꯌꯨꯝꯗ ꯄꯥꯛ ꯂꯩꯇꯦꯕꯥ ꯍꯜꯗꯛꯕꯨꯗꯤ ꯈꯥ ꯂꯩꯌꯦ ꯑꯗꯨꯅ ꯑꯈꯣꯏ ꯃꯗꯨꯗꯤ ꯑꯗꯨꯝ ꯑꯇꯣꯞꯄ ꯊꯕꯛ ꯀꯩ ꯆꯠꯄ ꯈꯣꯠꯄ ꯇꯧꯕꯅꯤ ꯃꯥꯗꯣ ꯑꯩ ꯁꯦꯟꯅꯕꯤꯅꯕ ꯍꯥꯏꯗꯤ ꯍꯥꯟꯅꯗꯤ ꯑꯗꯨꯝ ꯄꯨꯜꯂ ꯈꯣꯠꯂꯒ ꯑꯗꯨꯝ ꯁꯦꯟꯅꯔ ꯊꯝꯕꯗꯣ ꯑꯣꯏꯌꯦꯕꯥ ꯑꯗꯣ ꯍꯧꯖꯤꯛ ꯇꯤ ꯋꯥꯏꯜ ꯇꯥꯔꯦ
ꯉꯥꯎꯁꯟꯅꯕꯗꯥ
ꯍꯣꯏ ꯉꯥꯎꯁꯟꯅꯕꯗ ꯉꯥꯎꯁꯟꯅꯗ ꯑꯁ ꯀꯥꯏꯗꯒꯤ ꯈꯔ ꯈꯣꯠꯇꯠꯅ ꯂꯩꯔꯝꯅꯤ ꯑꯗꯨꯒꯤ ꯑꯗꯨ ꯏꯔꯨ ꯐꯖꯕꯅ ꯂꯣꯏꯔꯅꯤ ꯑꯗꯒꯤ ꯄꯨꯟꯒꯦ ꯍꯥꯏꯗꯤ ꯀꯨꯏꯅ ꯑꯃꯨꯛ ꯄꯨꯜꯂ ꯑꯃꯨꯛ ꯊꯝꯃꯨꯗ꯭ꯔꯕꯒꯤ ꯄꯨꯜꯂ ꯂꯩꯕꯗꯨ ꯍꯣꯡꯒꯠꯂꯦꯕ ꯃꯥꯁꯦ ꯑꯗꯨꯒꯤ ꯑꯗꯨꯝ ꯈꯪꯗꯦ ꯀꯥꯏꯗꯒꯤ ꯑꯩꯈꯣꯏ ꯀꯩ ꯑꯩꯈꯣꯏ ꯁꯪꯒꯣꯏꯗ ꯀꯩ ꯑꯃ ꯂꯩꯌꯦ ꯁꯤꯒꯤ ꯃꯈꯥ ꯆꯪꯒꯅꯤ ꯏꯔꯨꯖꯂꯣꯏꯕ ꯑꯗꯨꯝ ꯍꯥꯃꯨ ꯍꯥꯃꯨ ꯇꯥꯏ ꯍꯤꯏꯌꯦ ꯑꯣ ꯃꯣꯠꯂ ꯊꯣꯛꯂꯛꯑꯅꯤ
ꯅꯨꯡꯗꯤ ꯅꯨꯡꯁꯤꯕꯅꯦꯀꯣ ꯃꯣꯏꯁꯦ
ꯎꯝ
ꯑꯁ ꯈꯪꯗꯦꯗ ꯑꯩꯗꯤ ꯍꯨꯏ ꯌꯥꯝ ꯉꯥꯎꯋꯦ ꯍꯨꯏ ꯑꯩꯗꯤ ꯃꯉꯥꯃꯨꯛꯀ ꯂꯣꯏꯅꯤꯡꯕꯅꯦ ꯁꯤ ꯐꯥꯎꯕ ꯑꯅꯤꯈꯛ ꯂꯣꯏꯖꯕꯁꯤ ꯐꯥꯎꯕꯅꯦ ꯕꯨꯕꯣꯛꯅ ꯉꯥꯡꯕꯗ ꯉꯥꯡꯕꯗꯒꯤ ꯌꯣꯟꯊꯣꯛꯈ꯭ꯔꯣꯅ
ꯑꯩꯈꯣꯏꯁꯨ ꯑꯩꯈꯣꯏꯕꯣꯛꯅ ꯉꯥꯡꯉꯝꯃꯦ ꯍꯥꯟꯅꯗꯤ ꯍꯧꯖꯤꯛꯇꯤ ꯉꯥꯡꯗ꯭ꯔꯦ
ꯎꯝ ꯑꯩꯁ ꯑꯣꯖꯥ ꯀꯩꯅꯣꯝ ꯇꯧꯔꯛꯑꯗꯤ ꯑꯩꯈꯣꯏ ꯇꯣꯇꯣꯖꯤꯗꯤꯅꯦ ꯍꯩ ꯑꯈꯣꯏ ꯑꯈꯣꯏ ꯌꯥꯝ ꯅꯨꯡꯁꯤ ꯁꯤ ꯑꯈꯣꯏ ꯃꯤ ꯌꯥꯝ ꯃꯄꯨ ꯌꯥꯝꯅꯤꯡꯉꯦꯕꯀꯣ
ꯎꯝ
ꯃꯥꯅ ꯈ꯭ꯋꯥꯏ ꯌꯥꯗꯖꯤ ꯅꯨꯄꯥ ꯅꯨꯄꯥ ꯂꯥꯛꯄ ꯌꯥꯗꯦꯕ ꯑꯩꯈꯣꯏ ꯁ꯭ꯋꯥꯏꯗ
ꯎꯝ
ꯅꯨꯄꯥ ꯂꯥꯟ ꯅꯍꯥꯟꯃꯨꯛ ꯀꯩꯅꯣ ꯃꯩ ꯁꯦꯝꯕ ꯅꯤꯠꯀꯤ ꯄꯩꯈꯥ ꯇꯧꯔꯝꯗꯥꯏꯒꯤ ꯃꯩ ꯁꯦꯝꯕ ꯀꯩꯅꯣ ꯅꯨꯄꯥ ꯑꯃ ꯆꯤꯛꯏꯅꯤ ꯀꯩꯅꯣ ꯑꯗꯨꯁꯨ
ꯑꯦ ꯍ ꯍ ꯍꯟꯇꯛ ꯗꯦꯠ ꯇ꯭ꯋꯦꯟꯇꯤꯋꯥꯜ ꯇꯥꯔꯝꯅꯤ
ꯑ ꯅꯤꯠꯗꯣ ꯃꯨꯛ ꯍꯥꯟꯗꯣꯔꯦ ꯕꯦꯔꯅꯤꯀꯣ
ꯎꯝ ꯑꯁ ꯌꯥꯝ ꯊꯤꯅ ꯅꯨꯡꯉꯥꯏꯇꯕ ꯌꯥꯎꯔꯝꯗꯤ
ꯎꯝ ꯌꯥꯎꯔꯤꯅꯦ ꯑꯈꯣꯏ ꯑꯈꯣꯏ ꯏꯃꯥꯟꯅ ꯕꯤ ꯏꯃꯥꯟꯅꯕ ꯍꯟꯗꯛ ꯊꯥꯔꯠ ꯑꯦꯇꯦꯝ ꯇꯧꯕ ꯌꯥꯎꯏꯅꯦꯕ
ꯎꯝ
ꯁꯤꯗ ꯈꯜꯂꯅꯤꯅ ꯇꯧꯔꯒ ꯈꯪꯗꯦ ꯌꯥꯝ ꯅꯨꯡꯉꯥꯏꯇꯦ ꯍꯥꯏꯗꯤ ꯆꯍꯤꯗꯣ ꯅꯤꯠꯁꯦ ꯍꯦꯛ ꯊꯥ ꯂꯣꯏꯕꯒ ꯊꯕꯛ ꯇꯧꯔꯅꯤ ꯗꯣꯛꯇ꯭ꯔ ꯑꯣꯏꯔꯅꯤ ꯍꯥꯏꯕ ꯑꯣꯏꯗꯤ ꯐꯕ
ꯆꯍꯤ ꯃꯉꯥꯃꯨꯛ ꯇꯔꯨꯛ ꯎꯝ
ꯑꯗꯨꯅ ꯃꯣꯏ ꯍꯥꯏꯅꯦ ꯗꯤꯄꯔꯦꯁꯟ ꯆꯠꯇꯅ ꯁꯤꯕꯒ ꯌꯥꯎꯅꯔꯤꯅꯤꯗꯣ
ꯑꯗꯒꯤ ꯀꯔꯤ ꯀꯩꯅꯣꯝ ꯍꯥꯏꯅ ꯇꯧꯔꯝꯕꯅꯦ ꯑꯣ ꯍꯟꯗꯛ ꯍꯟꯇꯛ ꯑꯉꯥꯡ ꯀꯩ ꯃꯤꯡꯒ ꯍꯟꯗꯛ ꯆꯟꯅꯕꯗꯣ ꯆꯦꯔꯣꯏꯒꯤ ꯆꯦꯔꯣꯏ ꯗꯗꯥꯗꯣ ꯑꯗꯨꯒ ꯑꯣꯖꯥ ꯍꯥꯏꯗꯨꯢꯔꯥ ꯑꯣꯖꯥꯔꯥ ꯀꯩꯅꯣ ꯑꯃꯒ ꯐꯝꯃꯦꯕ ꯅꯥꯀꯟꯗ ꯐꯥꯔꯁ ꯇ ꯐꯣꯝ ꯃꯦꯟꯕꯒꯤ ꯑꯗ ꯃꯣꯏ ꯃꯅꯥꯛ ꯑꯗ ꯅꯨꯄꯤ ꯑꯃꯥ ꯀꯞꯐꯧꯑꯦꯕ ꯀꯔꯤꯒꯤꯅꯣ ꯈꯪꯗꯕ ꯌꯥꯝ ꯅꯨꯉꯥꯏꯇꯥꯕ ꯍꯥꯏꯗꯤ ꯃꯥꯗꯣ ꯄꯩꯁꯥ ꯁꯨꯗꯕꯩꯔꯥ
ꯈꯪꯉꯦ ꯑꯗꯣ ꯑꯈꯣꯏ ꯗꯅ ꯑꯩꯉꯣꯟꯗ ꯋꯥꯔꯤ ꯂꯤꯌꯦ ꯑꯗꯣ ꯑꯈꯣꯏ ꯗꯅꯥ ꯅꯨꯉꯥꯏ ꯃꯁꯨꯅꯦ ꯌꯥꯝ ꯅꯨꯉꯥꯏꯇꯦꯌꯦ ꯑꯗꯨꯗꯣ ꯀꯩꯅꯣꯒꯤꯅꯤꯗ ꯃꯥꯁꯦ ꯑꯥ ꯐꯣꯝ ꯉꯁꯦ ꯃꯥꯁꯦ ꯈꯜꯂꯦꯗꯅ ꯃꯤꯡ ꯆꯟꯕ ꯅꯨꯃꯤꯠꯁꯤ ꯁꯤꯗ ꯃꯥ ꯏꯟꯀꯝꯗꯣ ꯌꯥꯎꯔꯛꯇꯕ
ꯎꯝ
ꯑꯗꯨꯅ ꯃꯤꯡ ꯆꯟꯕꯗꯨꯗꯤ ꯂꯥꯁ ꯗꯦꯠꯇꯣ ꯉꯁꯤꯅꯦ ꯑꯣꯏ ꯖꯥꯅꯦ ꯑꯗꯨ ꯃꯥ ꯀꯥꯞꯄ ꯅꯨꯃꯤꯠꯇꯣ ꯑꯗꯨꯗ ꯏꯟꯀꯝꯗꯣ ꯇꯧꯔꯤꯕ ꯅꯨꯄꯥꯗꯨꯅ ꯏꯟꯀꯝꯗꯣ ꯅꯪꯅꯕ ꯄꯤꯔꯛꯇꯦ ꯄꯩꯁꯥꯁꯤ ꯄꯩꯁꯥ ꯁꯨꯗꯦ ꯍꯥꯏꯕ ꯍꯥꯏ ꯃꯥ ꯍꯥꯏꯁꯦ ꯏꯟꯀꯝꯗꯣ ꯌꯥꯎꯗ꯭ꯔꯒꯗꯤ ꯂꯨꯄꯥ ꯂꯤꯁꯤꯡ ꯇꯔꯨꯛ ꯀꯥ ꯀꯌꯥꯅꯣꯃ ꯑꯣꯏꯗꯅ
ꯂꯨꯄꯥ ꯂꯤꯁꯤꯡ ꯑꯃꯥ ꯍꯦꯟꯒꯠꯄꯅꯦ ꯑꯃꯥ ꯆꯞ ꯆꯥꯅꯥ
ꯑꯗꯨꯅ ꯑꯈꯣꯏꯗꯥꯅ ꯇꯨꯃꯤꯟꯅ ꯀꯧꯊꯣꯛꯑꯒ ꯅꯪ ꯍꯌꯦꯡ ꯂꯥꯛꯑꯣ ꯍꯌꯦꯡꯗꯣ ꯌꯥꯅꯕ ꯏꯟꯀꯝꯗꯨꯗꯤ ꯉꯥꯡꯅꯔꯛꯑꯣ ꯑꯗꯨꯒ ꯂꯥꯛꯑꯣ ꯐꯖꯅ ꯆꯟꯕꯤꯔꯒꯦꯅ ꯑꯗꯨꯃꯥꯏꯅ ꯍꯥꯏꯔ ꯊꯥꯗꯣꯛꯈꯤꯅꯦꯌꯦ ꯑꯈꯣꯏꯗꯥꯅꯒ ꯀꯩꯅꯣ ꯍꯩ ꯃꯍꯤꯒ ꯂꯩꯕꯤ
ꯌꯥꯝ ꯅꯨꯉꯥꯏꯇꯦ ꯃꯥꯗꯣ ꯍꯣꯍ ꯍꯣꯏ ꯈꯪꯗꯦ ꯃꯥꯗꯣ ꯀꯞꯄꯒꯤ ꯑꯃ ꯀꯔꯤ ꯃꯥꯏꯒ ꯉꯥꯡꯁꯪ ꯉꯥꯡꯁꯪ ꯉꯥꯡꯉꯒ ꯂꯩꯕꯗꯣ
ꯍꯣꯏ ꯑꯗꯨꯕꯨꯗꯤ ꯃꯥ ꯄꯥꯈꯠꯂꯤꯅꯦꯕ ꯂꯥꯁ ꯗꯦꯠꯀ ꯑꯣꯏꯕꯗꯨ ꯗꯅꯦ
ꯑꯩꯈꯣꯏ ꯍꯥꯏꯅꯩꯅꯦ ꯍꯥꯏꯁꯦ ꯑꯥ ꯁꯨꯝ ꯇꯝꯅꯦ ꯀꯣꯂꯦꯁꯁꯦ ꯇꯝꯕꯗꯣ ꯑꯗꯨꯝ ꯖꯤ ꯄꯤꯗ ꯇꯥꯊꯣꯛꯈꯤꯕ ꯀꯥꯡꯒꯨꯗꯨ ꯑꯗꯨꯝ ꯂꯩꯗꯅꯀꯣ ꯑꯇꯣꯞꯄ ꯇ꯭ꯔꯥꯏ ꯇꯧꯔꯨꯔꯥꯒ ꯂꯥꯁꯇꯥ ꯖꯤꯄꯤꯗ ꯇꯝꯕꯗꯣ ꯑꯈꯣꯏ ꯍꯥꯏ ꯅꯩꯅꯦ ꯃꯥ ꯀꯞ ꯌꯥꯝ ꯅꯨꯡꯉꯥꯏꯇꯕ
ꯃꯥꯅꯦ
ꯑꯈꯣꯏꯅ ꯍꯥꯏꯔꯦ ꯃꯤꯒꯤ ꯀꯅꯥꯒꯨꯝꯕ ꯑꯃꯒꯤꯗꯤ ꯖꯤ ꯄꯤ ꯖꯦ ꯗ꯭ꯔꯤꯝ ꯀꯣꯂꯦꯖ ꯑꯣꯏꯔꯝꯗꯣꯏꯅꯤꯀꯣ ꯑꯈꯣꯏꯅ ꯁꯣꯝꯗ ꯇꯝꯅꯤꯡꯗ꯭ꯔꯤꯁꯦ
ꯆꯨꯝꯃꯦ ꯑꯗꯨ ꯆꯨꯝꯃꯦ ꯌꯥꯝ ꯆꯨꯝꯃꯦ
ꯑꯗꯨ ꯃꯥꯗꯣ ꯌꯥꯝꯗꯤ ꯅꯨꯡꯉꯥꯏꯇꯕ ꯗꯨꯅꯨꯃꯤꯠꯇꯣ
ꯅꯨꯡꯗꯥꯡꯗ ꯏꯕꯥꯟꯅꯤ ꯑꯆꯥꯄꯣꯠ ꯆꯥ ꯆꯠꯂꯦꯕ ꯑꯩꯅ ꯃꯣꯃꯣ ꯆꯥꯎꯁꯦꯅ ꯃꯥꯜꯂꯤꯌꯦ ꯍꯩ ꯑꯉꯥꯡ ꯑꯃ ꯀꯞꯊꯔꯛꯇꯅ
ꯍꯣ ꯑꯗꯨ ꯅꯨꯃꯤꯠꯇ ꯑꯩ ꯌꯥꯝ ꯅꯨꯡꯉꯥꯏꯇꯕ ꯑꯃ ꯍꯥꯏꯗꯤ ꯑꯩꯒꯤꯅ ꯑꯃꯨꯛ ꯑꯩꯒꯤ ꯏꯃꯥꯟꯅꯕꯤ ꯑꯃ ꯍꯟꯗꯛ ꯑꯃꯨꯛ ꯅꯧꯅ ꯍꯥꯏꯗꯤ ꯃꯥꯗꯣ ꯇꯝꯃꯛꯄ ꯍꯥꯏꯇꯥꯔꯦ ꯑꯗꯨꯗ ꯑꯥꯥ ꯃꯥꯒꯤ ꯃꯥꯅ ꯍꯪꯕꯤꯔꯛꯑꯣ ꯍꯪꯕꯤꯔꯛꯑꯣ ꯍꯥꯏꯔꯒ ꯑꯩꯈꯣꯏ ꯑꯦꯛꯖꯥꯝ ꯃꯅꯨꯡ ꯇꯥꯏꯗꯅ ꯑꯗꯨꯒꯤ ꯑꯦꯛꯖꯥꯝ ꯇꯧꯕꯒꯤ ꯑꯩꯁꯨ ꯑꯗꯨꯝ ꯍꯥꯏꯗꯤ ꯀꯣꯛ ꯆꯥꯛꯑꯦ ꯂꯥꯏꯔꯤꯛ ꯑꯃꯃꯨꯛ ꯄꯥꯔꯨꯕꯩ ꯀꯣꯔ ꯄꯦꯄꯔ ꯍꯧꯕꯗꯣ ꯍꯥꯏꯗꯤ ꯑꯗꯨꯃꯥꯏꯅ ꯄꯥꯕꯅꯤꯅ ꯃꯨꯛ ꯃꯊꯥ ꯁꯥꯔꯒ ꯀꯥꯎꯕꯗꯣ ꯑꯧꯗ ꯑꯩꯁꯦ ꯍꯥꯏꯍꯧ ꯑꯗꯨꯒ ꯅꯨꯃꯤꯠꯇꯨꯗ ꯂꯥꯁꯇ ꯅꯨꯃꯤꯁꯗ ꯑꯗꯨꯝ ꯍꯪꯉꯨꯕ ꯀꯥꯟꯗ ꯉꯁꯤ ꯂꯥꯁ ꯗꯦꯗ ꯅꯤ ꯍꯥꯏꯔꯛꯄꯗꯩꯗꯤ ꯑꯩ ꯀꯣꯛꯆꯥꯎꯕꯤ ꯀꯥꯔꯒ ꯑꯗꯨꯗꯤ ꯄꯨꯡ ꯑꯅꯤ ꯑꯗ꯭ꯋꯥꯏꯗꯗꯤꯀꯣ ꯑꯗꯨ ꯂꯩꯩꯁꯦ ꯏꯃꯥꯟꯕꯤꯗ ꯋꯥ ꯃ ꯍꯥꯏꯔꯔꯣꯏ ꯑꯗꯨꯒ ꯃꯥꯁꯦ ꯅꯪ ꯂꯥꯛꯑꯅꯨ ꯌꯥꯔꯦ ꯑꯩ ꯑꯗꯨꯝ ꯖꯣꯏꯟ ꯇꯧꯕꯤꯔꯒꯦ ꯍꯥꯏꯗꯤ ꯑꯩꯅ ꯕꯨꯁꯇꯔꯕꯤꯅꯀꯣ ꯄꯩꯁꯥꯗꯨꯅ ꯊꯥꯔꯑꯣ ꯑꯗꯣ ꯄꯩꯁꯥ ꯑꯩꯗꯤ ꯊꯥꯔꯛꯑꯣ ꯊꯥꯔꯛꯑꯣ ꯍꯥꯏꯕꯁꯨ ꯄꯝꯗ꯭ꯔꯕ ꯑꯩꯅ ꯊꯦꯡꯅ ꯍꯥꯏꯔꯨꯕꯒꯤ ꯊꯥꯗꯤ ꯊꯥꯔꯦ ꯑꯗꯨꯒ ꯑꯩꯅ ꯈ꯭ꯋꯥꯏ ꯂꯥꯁꯇ ꯑꯣꯏꯌꯦꯕ ꯃꯥꯒꯤ ꯃꯤꯡꯆꯟꯕꯤꯕꯁꯦ ꯑꯗꯨ ꯀꯞꯄ ꯑꯝ ꯂꯩꯍꯧꯕ ꯅꯨꯡꯁꯨ ꯅꯨꯉꯥꯏꯇꯕ ꯑꯩꯁꯦ ꯑꯗꯣ ꯃꯤ ꯃꯥꯡꯗꯨꯗ ꯃꯤ ꯃꯌꯥꯝ ꯂꯩꯕꯅꯤꯅ ꯀꯩꯒꯤꯅꯣꯒ ꯍꯪꯕꯗꯤ ꯐꯖꯗꯦꯗꯅ ꯅꯨꯡꯉꯥꯏ
ꯍꯣꯏ ꯍꯣꯏ ꯍꯣꯏ
ꯎ ꯀꯩꯅꯣ ꯍꯧꯖꯤꯛꯀꯤ ꯑꯥ ꯀꯩꯅꯣꯝ ꯀꯧꯕꯅꯦ ꯃꯤꯁꯇꯗꯤ ꯀꯩꯅꯣꯝ ꯀꯧꯕꯅꯤ ꯀꯥꯎꯔꯦ ꯃꯥꯗꯣ ꯑꯩꯈꯣꯏꯒꯤ ꯏꯂꯦꯛꯇ꯭ꯔꯤꯛ ꯑꯗꯒꯤ ꯏꯂꯦꯛꯇ꯭ꯔꯤꯛꯀꯨꯝꯕꯗꯒꯤ ꯋꯥꯁꯔꯨꯝꯒꯤ ꯑꯃꯃ ꯗꯨꯝꯕ ꯈꯥꯆꯦꯕ ꯅꯨꯄꯥ ꯃꯥ ꯍꯧꯖꯤꯛꯀꯤ ꯆꯦ ꯔꯕꯅꯒ ꯐꯝꯃꯤꯟꯅꯍꯧꯕꯗꯣ ꯈꯪꯗ꯭ꯔꯣ ꯑꯩ ꯍꯥꯏꯁꯦ ꯑꯝꯇ
ꯀꯔꯝꯕ ꯑꯣꯏꯖꯥꯠꯅꯣ
ꯈꯥ ꯃꯤꯗꯨ ꯁꯦꯟꯌꯔꯗꯤ ꯑꯣꯏꯌꯦꯕꯀꯣ
ꯈꯔ ꯋꯥ ꯍꯕꯂꯣ
ꯑꯣꯐꯤꯁꯇ ꯐꯝꯕꯗꯨꯔꯕ
ꯊ ꯇꯧ ꯃꯥꯂꯤ ꯃꯥꯗꯣ
ꯑꯣ ꯀꯩꯅꯣꯔꯣ ꯄ꯭ꯔꯤꯟꯁꯤꯄꯜꯒꯤ ꯗ꯭ꯔꯥꯏꯚꯔꯗꯨꯔ ꯗꯥ ꯆꯥꯂꯝꯕꯗꯣ
ꯑꯥ ꯑꯥ ꯆꯥꯂꯝꯕ ꯑꯩ ꯅꯤꯡꯖꯪꯉꯦ ꯃꯤꯁꯅ ꯗꯥ ꯆꯥꯂꯥꯝꯕ ꯍꯥꯏꯕ꯭ꯔ ꯀꯩꯅꯣꯝ ꯍꯥꯏꯕ ꯃꯤꯁ ꯑꯗꯨꯒ ꯐꯝꯃ ꯆꯥ꯭ꯔ ꯒꯩꯗꯨꯗ ꯃꯣꯏꯅꯗꯤ ꯃꯥꯗꯑꯣ ꯑꯣ ꯅꯤꯡꯖꯪꯑꯦ ꯅꯤꯡꯖꯪꯉꯦ ꯍꯩ ꯃꯍꯤ ꯄꯤ ꯍꯧꯕꯅꯦ ꯑꯩꯪ ꯑꯩꯅ ꯄꯦꯟꯕ ꯑꯩꯁꯨ ꯄꯦꯟ ꯀꯥꯎꯅ ꯄꯨꯊꯣꯔꯛꯇꯕ ꯑꯗꯩ ꯑꯩꯅ ꯋꯥꯏ ꯆꯪꯁꯤꯜꯂꯨꯁꯦ ꯆꯪꯁꯤꯜꯂꯨꯁꯦꯅ ꯃꯥꯗꯣ ꯀꯩꯝ ꯈꯟꯅꯨ ꯀꯩꯝ ꯈꯟꯅꯨ ꯆꯟꯅꯤ ꯆꯟꯅꯤꯗꯤ ꯇꯧꯍꯧꯕꯅꯦ
ꯀꯩꯅꯣ ꯇꯧꯕꯅꯦꯕ ꯆꯥꯟꯁꯨ ꯑꯗꯨꯝ ꯄꯤꯕꯅꯦꯕ ꯈꯪꯕ ꯂꯥꯁ ꯗꯦꯠ ꯑꯣꯏꯔꯁꯨ ꯑꯩꯈꯣꯏ ꯀꯣꯂꯦꯁ ꯗꯤ ꯍꯥꯏꯗꯤ ꯀꯣꯂꯦꯁꯅ ꯍꯦꯟꯅ ꯇꯝꯍꯟꯅꯤꯡꯉꯤꯅꯤ
ꯍꯣꯏ ꯃꯣꯏꯖꯨ ꯈꯔꯥ ꯒꯁꯇ ꯂꯩꯖꯕꯒꯤ ꯀꯥꯠꯇ ꯑꯣꯝ ꯃꯥꯛꯀ ꯊꯝꯖꯟꯕꯒꯤ ꯋꯥꯅꯤꯕ ꯑꯗꯨꯝ ꯃꯤꯁ ꯂꯣꯏ ꯂꯎꯕꯅꯤ
ꯃꯥꯅꯦ ꯂꯧꯕꯅꯦ ꯂꯧꯕꯅꯦ ꯑꯗꯨꯝ ꯌꯦꯡꯑ ꯒꯀꯣ ꯑꯗꯩ ꯃꯃꯥꯡ ꯑꯩꯈꯣꯏ ꯃꯃꯥꯡ ꯆꯍꯤꯗꯔꯥ ꯊꯥꯔꯠ ꯗꯤꯕꯤꯖꯟ ꯖꯟꯕꯥꯎꯗꯤ ꯂꯧꯎꯗꯦ
ꯍꯣꯏ ꯐꯤꯐꯇꯤ ꯐꯤꯇꯤ ꯑꯗꯨꯅ ꯐꯣꯔꯇꯤ ꯐꯥꯏꯚ ꯃꯈꯥ ꯂꯥꯛꯑꯕꯅꯤ ꯑꯗꯨꯅ
ꯎꯝ ꯊꯥꯔꯠ ꯗꯤꯕꯤꯖꯟꯗꯤ ꯌꯥꯝ ꯅꯦꯝꯃꯟꯈꯤꯕ ꯑꯗꯨꯗꯅ ꯅꯍꯥꯃꯨꯛ ꯅꯨꯄꯤ ꯑꯍꯨꯝ ꯑꯩꯈꯣꯏ ꯎꯝ ꯑꯩꯈꯣꯏ ꯂꯩꯀꯥꯏꯒꯤ ꯈꯪꯅꯕ ꯑꯃꯒꯤ ꯃꯣꯏ ꯃꯃꯥꯟꯗꯅꯕꯩ ꯃꯆꯥꯅꯦꯅ ꯊꯥꯔꯠ ꯗꯤꯕꯤꯖꯟꯅꯦ ꯑꯗꯨꯗꯤ ꯆꯟꯒꯦ ꯌꯥꯈꯤꯗꯦꯕꯀꯣ ꯍꯥꯏꯗꯤ ꯃꯥꯔꯛꯇꯣ ꯁꯣꯟꯃꯟꯈꯤꯕꯅ
ꯑꯁ ꯑꯗꯨꯗꯤ ꯍꯦꯃꯜꯂꯤꯍꯦ ꯍꯥꯏꯗꯤ ꯑꯦꯠꯂꯤꯁ ꯐꯤꯐꯇꯤ ꯐꯥꯏꯚ ꯑꯗꯨ ꯋꯥꯏꯐꯧ ꯐꯤꯐꯇꯤꯗꯋꯥꯏꯐꯥꯎꯗꯤ ꯌꯥꯏꯀꯣ
ꯌꯥꯏꯌꯦ ꯑꯗꯨꯝ ꯑꯥꯔꯁꯇꯇꯗꯤ ꯐꯣꯔꯇꯤ ꯐꯥꯏꯚ ꯂ ꯀꯩꯅꯣꯝ ꯑꯣꯏꯗꯥꯏ ꯅꯦꯗꯣ
ꯍꯣꯏ ꯑꯗꯨꯅ ꯑꯣꯏꯕꯅꯦꯕ ꯑꯗꯣ ꯁꯥꯏꯟꯁ ꯂꯧꯗꯦꯅ ꯑꯩꯈꯣꯏꯒꯤꯗꯤꯀꯣ
ꯑꯥ ꯁꯥꯏꯟꯁꯇꯗꯤ ꯑꯃꯨꯛ ꯁꯥ ꯊꯤꯔꯦ ꯁꯥꯏꯟꯁꯇꯗꯤ ꯑꯃꯨꯛ ꯖꯨꯂꯣꯖꯤ ꯄꯣꯠꯅꯤꯗꯗꯤ ꯃꯥꯥꯛ ꯑꯋꯥꯡꯕ ꯉꯥꯛꯇꯅꯤ ꯂꯧꯔꯤꯁꯦ
ꯍꯣꯏ ꯎꯝ ꯆꯦ ꯆꯦꯒꯤ ꯑꯃꯨꯛ ꯇꯧꯔꯣꯅꯦ
ꯍꯣꯏ ꯍꯣꯏ ꯍꯣꯏ